ꯍꯜꯂꯣ
ꯍꯥꯏ ꯅꯨꯡꯉꯥꯏꯔꯤꯕ꯭ꯔꯣ
ꯑꯣ ꯀꯩꯗꯧꯔꯤꯅꯣ
ꯀꯩꯁꯨ ꯇꯧꯗꯦꯗ ꯑꯗꯨꯝ ꯍꯤꯞꯄꯝꯕꯅꯦ
ꯅꯪꯗꯤ
ꯆꯥꯛ ꯊꯣꯡꯉꯕꯣ
ꯊꯣꯡꯗ꯭ꯔꯤꯗ ꯉꯜꯂꯤꯗ
ꯎꯝ
ꯀꯩꯅꯣ ꯆꯥꯛ ꯊꯣꯡꯉꯤꯔꯣ ꯆꯥꯛ ꯊꯣꯡꯉꯤꯔꯣ
ꯑꯥꯎ
ꯑꯣ ꯌꯥꯝ ꯉꯜꯂꯤꯅ
ꯎꯝ ꯉꯁꯤ ꯈꯛꯇꯅꯦ
ꯑꯁ ꯉꯁꯤ ꯈꯛꯇꯥ ꯆꯥꯛ ꯊꯣꯡꯕ ꯀꯩ ꯏꯟꯁꯥꯡ ꯊꯣꯡꯉꯤꯅꯣ
ꯑꯍꯥ
ꯀꯩ ꯏꯟꯁꯥꯡ ꯊꯣꯡꯉꯤꯅꯣꯕ
ꯊꯣꯡꯕ ꯍꯧꯗ꯭ꯔꯤ ꯌꯦꯟꯁꯥꯡꯗꯤ ꯆꯥꯛ ꯈꯛꯇꯪꯅꯦ
ꯀꯩ ꯏꯟꯁꯥꯡ ꯊꯣꯡꯗꯣꯏꯕ
ꯈꯪꯗꯦꯗ
ꯍꯥꯎꯇꯕ ꯑꯣꯏꯔꯝꯃꯅꯤ ꯍꯥꯎꯕ ꯑꯣꯏ ꯑꯣꯏꯔꯗꯤ ꯈꯪꯉꯝꯃꯅꯤ
ꯑꯗꯨꯅꯅꯦ ꯍꯥꯎꯇꯕꯒꯤꯅꯦ ꯈꯪꯗ꯭ꯔꯤꯁꯦ ꯍꯥꯎꯔꯗꯤ ꯈꯪꯗꯣꯏꯅꯦ
ꯃꯥꯅꯦ ꯍꯥꯎꯇꯕ ꯑꯣꯏꯕꯒꯤ ꯊꯤ ꯊꯤꯔꯒ ꯊꯣꯡꯗꯣꯏꯅꯦ ꯅꯠꯇ꯭ꯔꯥ
ꯎꯝ ꯍꯥꯎꯔꯗꯤ ꯈꯪꯗꯣꯏꯅꯦꯕ
ꯍꯣꯏ ꯃꯥꯅꯤ
ꯑꯩ ꯈꯪꯗ꯭ꯔꯤꯁꯦ
ꯄ꯭ꯔꯤ ꯄ꯭ꯔꯤ ꯄ꯭ꯂꯥꯟ ꯇꯧꯔꯒ ꯊꯝꯃꯅꯦꯕ ꯍꯥꯎꯔꯗꯤ
ꯎꯝ ꯅꯪꯗꯤ ꯀꯩ ꯏꯟꯁꯥꯡ ꯊꯣꯡꯗꯣꯏꯅꯣ
ꯑꯩꯁꯨ ꯈꯪꯗꯦ ꯑꯩꯈꯣꯏꯗꯤ ꯉꯜꯂꯤꯗ ꯍꯧꯖꯤꯛ ꯆꯥꯛ ꯏꯟꯁꯥꯡ ꯊꯣꯡꯉꯗꯤ
ꯀꯃꯥꯏꯅ ꯂꯦꯟꯒꯦ ꯉꯁꯤꯕꯣ
ꯍꯥ
ꯀꯃꯥꯏꯅ ꯂꯦꯟꯒꯦ ꯉꯁꯤ
ꯇꯨꯝꯃꯒ ꯂꯦꯟꯂꯤꯅꯦ
ꯑꯁ ꯅꯨꯡꯉꯥꯏꯅꯦ ꯅꯣꯏ ꯅꯣꯏꯒꯤ ꯄꯨꯟꯁꯤꯅꯤꯅꯦ ꯈ꯭ꯋꯥꯏꯗꯒꯤꯩ ꯅꯨꯡꯉꯥꯏꯕꯁꯦ
ꯇꯨꯝꯃꯒ ꯑꯗꯨꯝ ꯂꯦꯜꯂꯨꯅꯦ
ꯎꯝ ꯅꯨꯡꯉꯥꯏꯌꯦꯞ ꯅꯣꯏ ꯄꯨꯟꯁꯤꯁꯦ ꯈ꯭ꯋꯥꯏꯗꯒꯤ ꯅꯨꯡꯉꯥꯏꯕ ꯄꯨꯟꯁꯤ ꯁꯤ ꯍꯥꯏꯗꯨꯅꯦꯕ
ꯍꯣꯏ
ꯀꯕ꯭ꯔꯣ ꯍꯅ
ꯑꯩꯕꯨꯗꯤ ꯀꯥꯏꯌꯦ
ꯑꯣ ꯁꯤ ꯐꯖꯅ ꯇꯥꯔꯕ ꯑꯗꯨꯒꯤ ꯅꯦꯠꯋꯥꯛ ꯅꯨꯡꯉꯥꯏꯕ ꯃꯐꯝ ꯆꯠꯈꯤꯒꯦꯕ ꯁꯣ ꯎꯝ ꯎꯝ
ꯅꯣꯏ ꯅꯦꯠꯋꯥꯔꯛ ꯌꯥꯝ ꯅꯨꯡꯉꯥꯏꯇꯕ ꯃꯥꯜꯂꯦꯀꯣ ꯐꯖꯅ ꯇꯥꯗꯦꯕ
ꯍꯜꯂꯣ
ꯍꯣꯏ ꯇꯥꯏꯌꯦ
ꯇꯥꯕꯔꯣ ꯑ ꯑꯣ ꯇꯥꯔꯦ ꯍꯧꯖꯤꯛꯇꯤ ꯑ ꯇꯥꯔꯦ ꯇꯥꯔꯦ
ꯕꯣꯜ ꯌꯦꯡꯕ꯭ꯔꯣ ꯉꯔꯥꯡ
ꯎꯔꯣ
ꯑꯥ
ꯌꯦꯡꯗꯦꯗꯥ
ꯀꯩ ꯁꯨꯛ ꯌꯥꯝ ꯅꯨꯉꯥꯏ ꯕ ꯕꯥꯜ ꯕꯨ
ꯑꯩ ꯁꯞꯄꯣꯔꯠ ꯇꯧꯕ ꯇꯤꯟ ꯊꯣꯛꯇꯦ ꯑꯗꯨꯒꯤ
ꯑꯁ ꯑꯁ ꯑꯁ ꯍꯥ ꯍꯥ ꯅꯪꯁꯨ ꯑꯩꯈꯣꯏ ꯀꯩꯅꯣ ꯑꯩꯈꯣꯏ ꯑ ꯑꯦꯛꯇ꯭ꯔꯦꯁꯀꯤ ꯃꯑꯣꯡꯗꯨꯅꯤꯅꯦ ꯑꯩꯅ ꯁꯄꯣꯔꯠ ꯇꯧꯕ ꯌꯦꯡꯗꯨꯗꯤ ꯑ ꯁꯅꯗꯗꯤ ꯌꯦꯡꯗꯦ ꯀꯥꯏꯅ ꯑꯗꯨꯒꯤꯗꯣ
ꯑꯥ
ꯑꯩꯅ ꯀꯨꯝꯗꯕ ꯐꯤꯂꯝ ꯌꯦꯡꯗꯦꯒꯨꯝꯕꯗ
ꯆꯞ ꯃꯥꯟꯅꯈ꯭ꯔꯦ
ꯅꯪꯗꯤ ꯀꯔꯤ ꯁꯞꯄꯣꯔꯠ ꯇꯧꯔꯤꯅꯣ
ꯑꯩꯒꯤꯗꯤ ꯂꯣꯏꯅ ꯌꯥꯏꯔꯦꯗꯥ ꯑꯗꯣ ꯑꯩꯗꯤ ꯄꯣꯔꯇꯤꯒꯜ ꯑꯣꯏꯅ ꯄꯥꯝꯃꯦ
ꯀꯩꯕ ꯐꯣꯔꯇꯨꯒꯜ
ꯑꯥ
ꯑꯣ
ꯉꯁꯤ ꯂꯩꯍꯧꯒꯗ꯭ꯔꯥ ꯈꯪꯗꯦ
ꯑꯥ ꯇꯨꯋꯦꯜꯞ ꯊꯥꯔꯇꯤꯗꯀꯣ ꯁ꯭ꯄꯦꯟꯒ
ꯑꯥ ꯍꯣꯏ ꯂꯩꯍꯧꯗꯧ ꯃꯥꯜꯂꯦ ꯌꯦꯡꯒꯅꯤ
ꯄꯣꯇꯨꯒꯣꯜꯂꯣ
ꯑꯥ
ꯎꯠ ꯂꯩꯍꯧꯔꯣꯏꯗ ꯀꯥꯏꯗꯒꯤ
ꯏꯁꯄꯦꯟꯗꯣ ꯁꯥꯟꯅꯕ ꯌꯥꯝ ꯃꯣꯏ ꯁꯥꯟꯅꯕꯗꯣ ꯌꯥꯝ ꯐꯖꯕꯅꯦ ꯍꯟꯗꯛ
ꯑꯁ ꯃꯣ ꯌꯨꯔꯣ ꯌꯨꯔꯣ ꯀꯥꯞꯇ ꯐꯥꯏꯅꯦꯜ ꯀꯥꯞꯅꯦꯕ ꯄꯣꯔꯇꯨꯒꯜꯒ ꯏꯁꯄꯦꯟ ꯄꯣꯔꯇꯨꯒꯜꯅ ꯉꯝꯃꯅꯦ
ꯑꯦ ꯑꯗꯨ ꯑꯣꯏꯁꯨ ꯍꯟꯗꯛꯇꯤ ꯈꯔ ꯇꯣꯉꯥꯟꯂꯦꯗꯅꯥ
ꯑꯁ ꯃꯣꯏꯁꯨ ꯇꯣꯉꯥꯟꯅ ꯂꯥꯛꯇꯣꯏꯅꯤꯅꯦ
ꯌꯦꯡꯕ ꯇꯥꯔꯦꯗꯅꯥ ꯑꯩꯗꯤ ꯌꯥꯝ ꯄꯥꯈꯠꯂꯤꯅꯦ ꯂꯩꯍꯧꯒꯗ꯭ꯔꯥꯅ
ꯂꯩꯍꯧꯔꯣꯏꯗ ꯑꯗꯨ ꯐ꯭ꯔꯥꯟꯁꯀ ꯇꯥꯔꯗꯤ ꯂꯩꯍꯧꯔꯅꯤ
ꯂꯥꯁꯇ ꯑꯥꯔꯖꯦꯟꯇꯤꯅꯥꯒ ꯄꯣꯔꯇꯨꯒꯜ ꯁꯥꯟꯅꯔꯗꯤ ꯐꯥꯗꯧꯕ ꯀꯣ
ꯑꯁ ꯃꯣꯏ ꯑꯥꯔꯖꯦꯟꯇꯤꯅꯥꯒꯤꯗꯤ ꯌꯥꯝ ꯂꯥꯏꯕꯅꯤꯅ ꯃꯣꯏ ꯇꯤꯝꯁꯤꯡꯁꯤꯅ ꯃꯣꯏ ꯄꯨꯜꯗꯣ
ꯎꯝ
ꯑꯗꯨꯒꯤ ꯃꯣꯏꯗꯤ ꯏꯖꯤꯞꯀꯨꯝꯕ ꯀꯔꯤꯅꯣ ꯑꯁ ꯁꯨꯡꯇꯥꯇꯥꯥꯗꯕ ꯀꯟꯇ꯭ꯔꯤꯒꯅꯦ ꯄꯥꯅꯔꯤꯗꯣ
ꯃꯥꯅꯦ ꯃꯥꯅꯦ ꯑꯗꯨꯕꯨꯗꯤ
ꯑꯗꯨꯒꯤꯅꯦ ꯃꯦꯁꯤ ꯅꯩꯔꯤꯗꯣ
ꯃꯥꯅꯦ ꯃꯥꯅꯦ ꯍꯩꯁꯨ ꯍꯩꯗ ꯃꯣꯏꯗꯤ ꯃꯦꯁꯤꯁꯨ ꯆꯦꯟꯕ ꯌꯥꯝ ꯍꯩꯔꯤꯅꯥ ꯑꯉꯥꯡ ꯃꯆꯥꯒ ꯆꯞ ꯃꯥꯟꯅꯔꯤ
ꯑꯁ ꯃꯦꯁꯤꯗꯤ ꯑꯍꯟ ꯃꯥꯜꯂꯦꯗꯥ
ꯅꯠꯇꯦ ꯃꯥ ꯆꯦꯟꯕꯗꯣ ꯐꯖꯅ ꯆꯦꯜꯂꯦꯕ
ꯑꯁ ꯄꯥꯡꯕꯒꯤꯅꯤ ꯑꯣꯄꯣꯅꯤꯌꯟ
ꯑꯁ ꯑꯁ ꯅꯪꯁꯦ ꯌꯥꯝꯅ ꯃꯦꯁꯤꯁꯦ ꯄꯥꯝꯗꯕ ꯃꯑꯣꯡꯅꯤꯅꯦ
ꯑꯁ ꯃꯦꯁꯤꯗꯤ ꯄꯥꯝꯃꯦꯗꯥ
ꯂꯣꯏꯅ ꯐꯩ ꯀꯩꯅꯣ
ꯃꯦꯁꯤꯒꯤꯗꯤ ꯐꯤꯐꯥꯅ ꯏꯁꯄꯣꯟꯁꯔ ꯇꯧꯕꯤꯕꯅꯦ
ꯑꯗꯨꯒꯤꯅꯦꯃꯥ ꯐ꯭ꯔꯤꯛꯀꯤꯀ ꯄꯦꯅꯥꯜꯇꯤꯒꯤꯒ ꯌꯥꯝ ꯐꯪ ꯐꯪꯉꯤꯗꯣ
ꯌꯦꯡꯕ ꯇꯥꯔꯦ ꯌꯦꯡꯕ ꯇꯥꯔꯦ ꯉꯁꯤ ꯄꯣꯔꯇꯨꯒꯜꯒꯤ ꯌꯦꯡꯕ ꯇꯥꯔꯦ ꯌꯦꯡꯉꯅꯤ ꯎꯝ
ꯅꯣꯏ ꯄ꯭ꯔꯣꯖꯦꯛꯇꯔ ꯀꯨꯝꯕ ꯀꯥꯞꯄ꯭ꯔꯣ
ꯑꯥ ꯐꯣꯟꯗ ꯌꯦꯡꯕꯅꯦ
ꯑ ꯐꯣꯟꯗꯅ ꯍꯦꯟꯅ ꯅꯨꯡꯉꯥꯏꯗꯥ
ꯈꯪꯗꯦꯍꯦ
ꯃꯤ ꯌꯥꯝꯕ꯭ꯔꯣ ꯌꯦꯡꯕꯗꯣ
ꯑꯥ ꯏꯃꯥꯟꯅꯕꯤ ꯏꯕꯥꯅꯤ ꯈꯛꯇꯅꯤ
ꯑꯁ ꯌꯨꯝꯗ ꯌꯦꯡꯉꯤꯔꯣ
ꯍꯣꯏ ꯑꯩꯗꯤ ꯊꯕꯛ ꯇꯧꯅ ꯇꯧꯅ ꯌꯦꯡꯗꯣꯏꯅꯦ
ꯑꯁ ꯄꯨꯡ ꯕꯥꯔꯣꯗꯕꯨ ꯊꯕꯛ ꯂꯩꯕ꯭ꯔꯣꯅꯦ
ꯑꯦ ꯅꯥꯏꯠ ꯁꯤꯐ ꯊꯕꯛ ꯇꯧꯔꯤꯌꯦ
ꯑꯣ ꯑꯣ ꯌꯥꯝ ꯐꯩꯅꯦ
ꯐꯠꯇꯦꯗ ꯎꯄꯥꯏ ꯂꯩꯇꯕꯒꯤ ꯇꯧꯔꯤꯅꯦ
ꯅꯃꯥꯟꯅꯕꯤꯗꯤ ꯀꯩ ꯇꯤꯝꯅꯣ ꯀꯩ ꯀꯟꯇ꯭ꯔꯤ ꯁꯞꯄꯣꯔꯠ ꯇꯧꯕ꯭ꯔꯥ
ꯑꯁ ꯃꯥꯁꯨ ꯆꯞ ꯃꯥꯟꯅꯩꯌꯦ ꯃꯥꯗꯤ ꯑꯁꯤ ꯍꯥꯏꯕ ꯂꯩꯇꯦ ꯍꯩꯕ ꯍꯩꯕ ꯇꯤꯝꯗꯣ ꯃꯥꯒꯤꯁꯞꯄꯣꯔꯠꯅꯦ
ꯑꯁ ꯉꯝꯕꯗꯨ ꯃꯥꯏ ꯁꯞꯄꯣꯔꯠ ꯇꯧꯕꯅꯦꯕ
ꯍꯣꯏ ꯉꯝꯕꯗꯣ ꯃꯥꯒꯤ ꯁꯞꯄꯣꯔꯠꯅꯤ ꯑꯗꯨ ꯉꯔꯥꯡꯒꯤ ꯍꯥꯥꯟ ꯅꯪꯁꯨ ꯁꯅꯥꯕ ꯌꯥꯝ ꯍꯩꯌꯦꯅꯥꯏ
ꯑꯥ ꯅꯨꯄꯤ ꯃꯥꯟꯕꯅꯤꯀꯣ ꯃꯥ
ꯅꯨꯄꯤ ꯃꯥꯜꯂꯦ
ꯑꯥ ꯁꯝꯒꯗꯣ ꯅꯨꯄꯤ ꯑꯃꯥꯟꯕꯅꯦ ꯃꯁꯛꯀꯗꯣ
ꯃꯥꯅꯤ ꯃꯥꯅꯤ ꯑꯗꯣ ꯕꯣꯜ ꯈꯨꯀꯥꯎꯗꯤ ꯌꯥꯝ ꯍꯩꯌꯦꯅꯦ
ꯑꯥ ꯑꯁ ꯔꯣꯅꯥꯜꯗꯣꯒꯗꯤ ꯁꯨꯗꯦꯗꯥ ꯔꯣꯅꯥꯜꯗꯣꯅꯦꯗ ꯃꯤ
ꯑꯁ ꯑꯁ ꯑꯁ ꯀꯩꯕ ꯃꯥꯒꯤ ꯔꯣꯅꯥꯜꯗꯣꯗꯣ ꯃꯥꯒꯤ ꯇ꯭ꯔꯦꯅꯔꯅꯦ ꯀꯩꯅꯣ
ꯑꯗꯨꯏꯅꯤ
ꯌꯨꯝꯗ ꯀꯃꯥꯏ ꯂꯦꯜꯂꯤꯔꯣ ꯅꯪꯗꯤ
ꯉꯁꯤꯁꯦ ꯑꯁ ꯃꯄꯥꯟꯗ ꯒꯌꯥꯁ ꯁꯦꯝꯕ ꯆꯠꯂꯦ ꯍꯜꯂꯛꯑꯦ ꯑꯗꯨꯒ ꯑꯗꯨꯝ ꯄꯣꯊꯥꯔꯦ ꯍꯣꯔꯦꯟ ꯅꯨꯃꯤꯗꯥꯡ ꯊꯕꯛ ꯇꯧꯅꯤꯡꯉꯥꯏ ꯔꯦꯗꯤ ꯇꯧꯔꯤ ꯑꯗꯨꯒ ꯍꯧꯖꯤꯛ ꯑꯗꯨꯝ ꯂꯦꯟꯕꯗꯨ ꯋꯥꯔꯕ ꯑꯗꯨꯒꯤ ꯀꯣꯜ ꯑꯗꯨꯝ ꯇꯧꯔꯝꯕꯅꯤꯗ
ꯑꯣ ꯄꯨꯡ ꯀꯌꯥꯐꯥꯎ ꯇꯧꯕꯅꯣ
ꯑꯩꯒꯤꯁꯦ ꯑꯦꯠ ꯊꯥꯔꯇꯤꯗꯒꯤ ꯐꯥꯏꯚ
ꯑꯥ ꯇꯨꯝꯗ꯭ꯔꯦꯅꯦ ꯑꯗꯨꯗꯤ
ꯇꯨꯝꯗꯦ ꯑꯩꯗꯤ ꯅꯨꯡꯊꯤꯟꯗ ꯇꯨꯝꯕ ꯅꯨꯃꯤꯗꯥꯡꯗ ꯊꯕꯛ ꯇꯧꯕ
ꯑꯣ
ꯎꯄꯥꯏ ꯂꯩꯇꯦ ꯑꯩ ꯊꯕꯛ ꯇꯧꯕ ꯃꯇꯝꯗꯗꯤ ꯑꯗꯨꯝ ꯀꯣꯜ ꯇꯧꯕ ꯌꯥꯏ
ꯑꯥ ꯑꯥ ꯇꯧꯔꯛꯀꯦ ꯇꯧꯔꯛꯀꯦ
ꯇꯧꯔꯛꯑꯣ ꯍꯥꯏꯗꯤ ꯑꯩꯁꯨ ꯊꯕꯛ ꯇꯧꯕꯗ ꯈꯔ ꯅꯨꯡꯉꯥꯏꯅꯕ ꯑꯦ ꯃꯩꯕꯨꯗꯤ ꯀꯩꯅꯣ ꯑꯗꯨꯝ ꯄꯥꯁ ꯅꯤꯅꯦ
ꯑꯁ ꯍꯧꯖꯤꯛ ꯁꯤꯗ ꯂꯥꯛꯇꯦꯅꯦ
ꯑꯥ ꯃꯩꯌꯥꯝ ꯃꯨꯠꯀꯟꯕꯅꯥ ꯑꯩꯈꯣꯏ ꯖꯒꯥꯗꯨꯗꯤ ꯑꯩꯗꯤ ꯃꯄꯥꯟꯗ ꯂꯩꯌꯦ ꯍꯥꯟꯗ
ꯑꯣ ꯑꯣ
ꯑꯗꯨꯅꯤ
ꯑꯣ ꯊꯝꯃꯒꯦꯀꯣ ꯑꯗꯨꯗꯤ ꯍꯣꯔꯦꯟ ꯑꯃꯨꯛ ꯇꯧꯔꯛꯑꯒꯦ ꯍꯥꯥ
ꯇꯝ ꯊꯝꯈꯤꯅꯕ
ꯌꯥꯝ ꯊꯝꯅꯤꯡꯉꯕꯅꯦ
ꯅꯠꯇꯦꯗ ꯊꯝꯅꯤꯡꯗꯦ ꯑꯗꯣ ꯋꯥ ꯁꯨꯝ ꯑꯗꯨꯒꯤꯅꯦ
ꯁꯤꯟ ꯂꯩꯔꯗꯤ ꯋꯥ ꯉꯥꯡꯒꯗꯕꯅꯦ ꯀꯔꯤꯅꯣ
ꯃꯩꯇꯩ ꯍꯩ ꯍꯩꯗꯕꯒꯤꯅꯤꯅꯦ
ꯀꯩꯗ ꯌꯥꯝ ꯍꯩꯅ ꯉꯥꯡꯉꯤꯗꯨꯗꯤ ꯑꯩꯁꯨ ꯍꯩꯇꯌꯦ ꯖꯥꯠ ꯖꯥꯠ ꯅꯦꯍꯦ ꯍꯠ ꯍꯟꯗꯛꯁꯦ ꯖꯥꯠ ꯖꯥꯠ ꯃꯤ ꯊꯦꯡꯅꯩꯌꯦ
ꯅꯥꯇꯣꯝ ꯅꯠꯇꯦ ꯑꯩꯁꯨꯅꯤ
ꯃꯤ ꯃꯤ ꯈꯔꯅꯥ ꯏꯁꯩ ꯁꯛꯄ ꯍꯩꯕ ꯊꯦꯡꯅꯩꯌꯦ ꯃꯤ ꯈꯔꯅ ꯋꯥ ꯉꯪꯕ ꯍꯩꯇꯦ ꯍꯥꯏꯕ ꯊꯦꯡꯅꯩꯌꯦ
ꯏꯁꯩ ꯏꯁꯩꯁꯨ ꯁꯛꯄ꯭ꯔꯣꯅꯦ
ꯁꯥꯛ ꯑꯦ
ꯑꯁ ꯔꯥꯖꯅꯦ
ꯍꯣꯏ ꯀꯣꯜ ꯇꯧꯔꯛꯑꯒ ꯏꯆꯦ ꯁꯛꯊꯔꯤꯅꯦ ꯀꯩꯅꯣ
ꯌꯨꯇꯨꯕꯔ ꯑꯣꯏꯔꯝꯅꯦ
ꯈꯪꯗꯦ
ꯕꯤ ꯕꯤꯗꯤꯑꯣ ꯒꯥ ꯁꯦꯝꯃꯤꯔꯣ
ꯑꯁ ꯕꯤꯗꯤꯑꯣꯒ ꯁꯦꯃꯝ ꯃꯗꯦꯕꯥ ꯅꯨꯡꯉꯥꯏꯅꯤ
ꯈꯪꯉꯦꯗ ꯗꯥꯟꯁ ꯗꯥꯟꯁꯀꯗꯤ ꯇꯧꯗ꯭ꯔꯣ
ꯑꯟ ꯗꯥꯁꯇꯤ ꯕꯤꯗꯤꯑꯣ ꯀꯣꯜꯗꯤ ꯇꯧꯍꯧꯗ꯭ꯔꯦ ꯅꯣꯏꯁꯨ ꯊꯦꯡ ꯊꯦꯡꯅꯔꯝꯕꯅꯦ ꯑꯗꯨꯝ ꯉꯥꯏꯌꯣ ꯑꯩꯁꯨ ꯉꯥꯏꯔꯝꯃꯤꯅꯦ ꯑꯗꯨ ꯅꯝꯕꯔꯗꯨ ꯑꯩ ꯀꯧꯔꯕꯀꯣ ꯀꯅꯥꯅꯣ ꯍꯥꯏꯕꯗꯣ
ꯑꯃꯨꯛ ꯇꯥꯅꯤꯡꯉꯕꯣ
ꯍꯣꯏ ꯌꯥꯝ ꯇꯥꯅꯤꯡꯉꯦ
ꯌꯥꯝ ꯇꯥꯅꯤꯡꯈ꯭ꯔꯝꯅꯦ ꯃꯥꯅꯦ ꯖꯠ ꯖꯥꯠꯅꯦ ꯅꯪꯁꯨ ꯑꯥ ꯑꯠ ꯑꯗꯨꯗꯣ ꯊꯤꯌꯣꯕ ꯀꯣ